ꯎꯝ ꯄꯤꯛ ꯇꯧꯕ ꯇꯥꯄꯦꯍꯦ
ꯇꯥꯞꯇꯦ ꯍ ꯀ ꯂꯒꯦ ꯑ ꯇ
ꯑꯆꯥ ꯆꯔꯆ ꯆꯠꯃꯤꯟꯅꯔꯒ ꯀꯔꯤ ꯇꯧꯋꯦꯕ ꯍꯥꯏꯔꯣꯑꯣ
ꯆꯔꯆꯀꯨꯝꯕꯗꯒꯤ ꯑꯗꯨꯝ ꯊꯦꯡꯅꯌꯦ ꯍꯥꯏꯕ
ꯑꯣ
ꯑꯗꯨꯁꯨ ꯄꯥꯛꯅ ꯊꯦꯡꯅꯗꯤꯗ
ꯎꯝ ꯅꯣꯏ ꯀꯩꯅ ꯃꯣꯏ ꯃꯌꯥꯡꯒꯤ ꯏ ꯆꯁꯨꯗꯔꯒ ꯅꯣꯏ ꯌꯦ ꯑꯗꯨꯝ ꯀ
ꯑꯩꯈꯣꯏ ꯖꯔꯣꯡ ꯆꯔꯆ ꯂꯩ
ꯄꯟꯖꯥꯞꯇ
ꯑ ꯆꯗꯤꯤꯒꯗ
ꯑꯆꯥꯥ
ꯑꯗꯨꯒꯤ ꯆꯥꯟꯗꯤꯒꯔꯗ ꯑꯣꯏꯅ ꯆꯠ ꯆꯠꯂꯤ
ꯃꯤꯗꯤ ꯌꯥꯝꯕ ꯃꯥꯜꯂꯅꯦ
ꯃꯤ ꯌꯥꯝꯗꯦꯗ ꯑꯗꯨꯨ ꯈ꯭ꯔꯤꯁꯃꯁ ꯀꯨꯨꯝꯃ ꯂꯔꯦꯗꯤ ꯇꯨꯡ ꯍꯥ ꯋꯥꯟ ꯍꯟꯗ꯭ꯔꯦꯠ ꯍꯦꯜꯂꯗꯤ ꯂꯥꯛꯄ ꯃꯥꯜꯂꯦ ꯃꯣꯏꯒꯤ ꯑꯦꯛꯇꯤꯞ ꯃꯦꯝꯕꯔꯁ ꯑꯣꯏꯅꯗꯤ ꯌꯥꯝꯗꯦ
ꯎꯝ
ꯐꯤꯐꯇꯤꯒꯨꯝꯕ ꯑꯣꯏꯒꯦꯔꯥ
ꯑꯗꯨ ꯅꯣꯏ ꯅꯣꯏ ꯖꯥꯇꯤꯗꯒꯤ ꯈꯟꯕ ꯌꯥꯗ꯭ꯔꯣ
ꯑꯩꯈꯣꯏ ꯖꯥꯇꯤꯗꯒꯤ ꯈꯟꯕ ꯌꯥꯗꯧꯗꯤ
ꯅꯨꯄꯥ
ꯍꯣꯏ ꯈꯟꯗꯣꯏꯅꯤ ꯅꯪꯗꯤ ꯀꯔꯝꯕ ꯇ꯭ꯔꯥꯏꯞꯅꯣ ꯇ꯭ꯔꯥꯏꯞ
ꯑꯩꯁꯦ ꯍꯣꯔꯦꯟꯦꯟ ꯍꯥꯏꯔꯒꯦ
ꯎꯝ ꯍꯣꯔꯦꯟꯅ ꯍꯥꯏꯅꯤꯡꯉꯥꯏ ꯉꯥꯛꯇ ꯑꯃꯨꯛꯀ ꯀꯥꯎꯔꯅꯤꯀꯣ
ꯀꯥꯎꯔꯣꯅ ꯅꯪ ꯑꯃꯨꯛ ꯍꯥꯏꯔꯛꯑꯣꯗꯅ ꯍꯪꯉꯛꯑꯣꯗꯅ
ꯍꯧꯖꯤꯛꯇꯤ ꯍꯥꯏꯕ ꯌꯥꯏ ꯍꯧꯖꯤꯛꯇꯤ ꯍꯥꯏꯕ ꯌꯥꯗꯕ꯭ꯔꯥ
ꯎꯝ ꯀꯩꯅꯣꯗꯤ ꯌꯥꯗꯦ ꯂꯔꯤꯛ ꯇꯥꯔꯤꯛ ꯑꯃꯅ ꯍꯥꯏ ꯍꯥꯏꯕꯗꯤ ꯌꯥꯗꯦ ꯏꯟꯗꯥꯏꯔꯦꯛꯇꯗꯤ ꯌꯥꯅꯤꯕ ꯑꯗꯨꯝ ꯀꯩꯅꯣ ꯍꯥꯏꯕ ꯀꯥꯟꯗ ꯑꯗꯨꯝ
ꯎꯝ
ꯌꯥꯥꯕꯕꯨꯗꯤ ꯌꯥꯥꯕ ꯌꯥꯏꯁꯨ ꯌꯥꯥꯗꯕꯁꯨ ꯌꯥꯏ
ꯉꯝꯗ꯭ꯔꯦ ꯑꯗꯨꯗꯤ
ꯎꯝ ꯑꯗꯨꯒ ꯅꯪ ꯍꯣꯁꯇꯦꯜꯗ ꯅ ꯅꯣꯏꯒꯤ ꯃꯤ ꯀꯌꯥ ꯂꯩꯕ
ꯔꯨꯝ ꯑꯃꯗ ꯃꯔꯤ ꯂꯩꯕ ꯂꯩꯌꯦ ꯑꯍꯨꯝ ꯂꯩꯕ ꯂꯩꯌꯦ ꯑꯩꯈꯣꯏꯅ ꯃꯔꯤ ꯂꯩ
ꯑꯣ
ꯑꯗꯨꯒꯤ ꯔꯤꯁꯤꯗꯦꯟꯁꯤꯌꯦꯜꯒꯤꯁꯨ ꯅꯣꯏ ꯇꯣꯉꯥꯟꯅ ꯍꯥꯞꯄ ꯅꯠꯇ꯭ꯔꯒ ꯃꯣꯏ ꯒꫭꯕꯔꯃꯦꯟꯅ ꯑꯦꯗꯤꯠ ꯇꯧꯕ꯭ꯔꯣ
ꯑꯩꯈꯣꯏꯅ
ꯎꯝ ꯑꯣꯀꯦ ꯄꯟꯖꯥꯕꯇꯅ ꯍꯦꯟꯅ ꯁꯥꯕ꯭ꯔꯣ ꯗꯦꯜꯂꯤꯗ ꯁꯥꯕ꯭ꯔꯣ
ꯗꯦꯜꯂꯤꯗꯗꯤ ꯑꯗꯨꯝ ꯑꯦꯁꯤꯒꯨꯝꯕꯁꯨ ꯌꯨꯝꯗ ꯑꯣꯏꯅ ꯄꯥꯏꯕꯅꯤꯅ ꯁꯤꯗꯗꯤ ꯍꯣꯁꯇꯦꯜꯅ ꯑꯦꯁꯤꯁꯨ ꯄꯤꯗꯦ ꯑꯗꯨꯅ ꯁꯤꯅ ꯍꯦꯟꯅ ꯁꯥꯕ ꯃꯥꯜꯂꯤꯗ
ꯅꯪꯗꯤ ꯁꯥ ꯉꯥ ꯂꯣꯏ ꯆꯥꯕ꯭ꯔꯣ
ꯍꯣꯏ ꯍꯨꯏꯒ ꯍꯥꯃꯦꯡꯗꯤ ꯆꯥꯗꯦ
ꯍꯨꯏ ꯍꯥꯏꯔꯦꯅ ꯑꯩꯗꯤ ꯆꯥꯗꯤ ꯆꯥꯏ ꯗꫭ ꯍꯨꯏꯗꯤ ꯆꯥꯅꯤꯡꯗꯦ ꯑꯗꯨꯝ ꯆꯥꯗꯕꯠꯇꯦ ꯅꯠꯇꯦꯕ ꯑꯗꯨꯝ ꯆꯥꯅꯤꯡꯕ ꯐꯥꯎꯗꯕ ꯍꯥꯏꯇꯥꯔꯦ
ꯎꯝ
ꯆꯥꯗꯤ ꯆꯥꯔꯝꯃꯤ ꯗꯨ ꯆꯥꯅꯤꯡꯕ ꯐꯥꯎꯗ꯭ꯔꯦ
ꯑꯩꯗꯤ ꯆꯥꯅꯤꯡꯗꯦ ꯃꯅꯝ ꯅꯝꯊꯤ ꯑꯗꯨꯒꯨꯝꯕ ꯑꯩꯈꯣꯏ ꯆꯥꯕ
ꯍꯥꯃꯦꯡꯗꯤ ꯍꯧꯖꯤꯛ ꯄꯥꯡꯒꯟ ꯄꯥꯡꯒꯟꯈ ꯑꯣꯏꯅ ꯊꯣꯡꯕꯗꯣ ꯑꯗꯨ ꯑꯗꯨ ꯍꯥꯎꯋꯦ ꯑꯩꯈꯣꯏ ꯑꯩꯒꯣꯏ ꯑꯣꯏꯅ ꯊꯣꯡꯕꯗꯤ ꯆꯥꯅꯤꯡꯗꯦ
ꯑꯣ ꯈꯪꯗꯦ ꯑꯩꯗꯤ ꯆꯥꯅꯤꯡꯗꯦ ꯁꯟꯁꯥ ꯁꯨ ꯆꯥꯗꯦ
ꯁꯟꯁꯥꯁꯨ ꯆꯥꯗꯦ
ꯁꯟꯁꯥꯅ ꯁꯥꯗ ꯈ꯭ꯋꯥꯏꯗꯒꯤ ꯍꯥꯎꯕꯅ ꯁꯥꯅꯤ
ꯀꯩꯅꯣ ꯀꯅꯥ ꯁꯟꯁꯥ ꯆꯥꯗꯦꯕ꯭ꯔꯣ ꯅꯪ ꯆꯥꯗꯦꯕ꯭ꯔꯣ ꯑꯩ ꯆꯥꯗꯦꯕꯅꯣ ꯍꯥꯏꯕ ꯑꯩ ꯁꯟꯆꯠ ꯆꯥꯏꯌꯦꯕ
ꯑꯥꯎ ꯑꯧ
ꯑꯩꯗꯤ ꯁꯟꯁꯥ ꯆꯥꯗꯦ ꯍꯥꯏꯔꯒ ꯅꯪ ꯆꯥꯗꯕ꯭ꯔꯥꯅ
ꯎꯝ ꯑꯩꯗꯤ ꯆꯥꯏꯦ ꯁꯟꯁꯥꯅ ꯈ꯭ꯋꯥꯏꯗꯤ ꯌꯥꯎꯋꯦ
ꯎꯝ ꯍꯥꯎꯗꯤ ꯍꯥꯎꯋꯦ ꯑꯗꯣ ꯁꯟꯁꯥꯔꯁꯦ ꯑꯩꯗꯤ ꯎꯝ ꯃꯤꯗꯤ ꯁꯥꯗꯣ ꯀꯟꯕ ꯀꯥꯟꯗ ꯆ ꯍꯥꯎꯋꯦ ꯍꯥꯏꯗꯅ ꯑꯩꯗꯤ ꯁꯥ ꯀꯟꯕꯣ ꯆꯥꯅꯤꯡꯗꯦ
ꯎꯝ ꯑꯩꯈꯣꯏꯅꯤ ꯀꯨꯀꯔꯅ ꯀꯞꯄꯦꯗ ꯑꯗꯨꯝ ꯊꯣꯡꯕ ꯃꯇꯝꯗ
ꯑꯣ ꯍꯣꯏ ꯐꯖꯅ ꯊꯣꯡꯉꯒ ꯄꯦꯠꯄꯗꯣ ꯄꯦꯠꯄꯦꯠꯂꯥꯛꯑꯒ ꯖꯨꯁꯤ ꯇꯧꯕꯗꫭ ꯑꯍꯗꯨꯗꫭ
ꯑ ꯎꯝ ꯑꯣꯛꯁꯥꯗꯤ ꯆꯥꯕ꯭ꯔꯣ
ꯑꯣꯛꯁꯥꯅꯦ ꯊꯥ ꯑꯃꯗ ꯃꯅꯤꯔꯛꯒꯨꯝꯕꯗꯤ ꯆꯥꯏ
ꯑꯩꯗꯤ ꯑꯣꯛꯁꯥ ꯆꯥꯅꯤꯡꯗꯦꯅꯦ ꯆꯥꯗꯤ ꯆꯥꯏ ꯑꯗꯨ ꯑꯣꯏꯔꯁꯨ
ꯑꯁ ꯑꯩꯅ ꯊꯣꯡꯕ ꯆꯥꯔꯗꯤ ꯅꯪ ꯅꯥꯛ ꯑꯩꯅ ꯊꯣꯡꯕ ꯅꯪ ꯍꯣꯏ ꯆꯥꯔꯗꯤ ꯅꯪ ꯑꯗꯨꯝ ꯆꯥꯅꯤꯡꯉꯅꯤ
ꯎꯝ ꯈꯪꯗꯦ ꯑꯣꯛꯁꯥꯒꯤ ꯃꯅꯨꯡꯅꯨꯡꯁꯥꯗꯤ ꯐꯖꯅ ꯊꯣꯡꯕꯗꯤ ꯍꯥꯎꯋꯦ ꯑꯗꯨ ꯑꯣꯛꯁꯥꯗꯤ ꯆꯥꯅꯤꯡꯗꯦ ꯃꯅꯝꯗꯣ ꯍꯩꯅꯗꯦ ꯑꯩ꯫
ꯆꯥꯗꯤ ꯆꯥꯏ ꯑꯗꯨ ꯑꯣꯏꯔꯁꯨ ꯌꯥꯝ ꯀꯟꯅ ꯄꯥꯝꯗꯦ꯫
ꯌꯨꯝꯗ ꯃꯍꯤ ꯍꯥꯞꯔ ꯊꯣꯡꯕꯗꯨꯗꯤ ꯑꯩꯗꯤ ꯍꯣꯏ ꯀꯔꯤꯕ ꯏꯟꯖꯥꯡ ꯅꯥꯄꯤ ꯍꯥꯞꯔꯒ ꯊꯣꯡꯕ ꯂꯩꯗꯅ ꯏꯁꯀ꯭ꯋꯥꯁꯀꯨꯝꯕ ꯗꯥꯁꯀꯨꯁ ꯀꯨꯝꯕꯗꯣ
ꯑꯧ ꯑꯧ
ꯃꯗꯨ ꯍꯥꯞꯄꯒ ꯃꯗꯨꯒꯤꯗꯤ ꯃꯅꯝ ꯇꯣꯉꯥꯟꯅ ꯍꯥꯎꯕꯒꯤ ꯑꯃ ꯂꯥꯛꯑꯦꯕ ꯑꯗꯨ ꯅꯠꯇ꯭ꯔꯗꯤ ꯁꯥ ꯊꯣꯡꯕ ꯀꯥꯟꯗ ꯆꯅꯝꯒꯨꯝꯕ ꯌꯥꯝ ꯍꯥꯞꯇ꯭ꯔꯗꯤ ꯆꯥꯅꯤꯡꯗꯦ ꯑꯣꯛꯁꯥ꯫
ꯎ ꯑꯩꯗꯤ ꯁꯣꯏꯕꯨꯝꯅ ꯍꯥꯞꯄꯅ ꯍꯦꯟꯅ ꯍꯥꯎꯏꯗ꯫
ꯍꯣꯏ ꯁꯣꯏꯕꯨꯝ ꯅꯠꯇ꯭ꯔꯒ ꯁꯣꯏꯕꯨꯝ ꯃꯍꯤꯒꯨꯝꯕꯗꯣ
ꯎꯝ
ꯗꯣ ꯍꯥꯞꯄꯗꯣꯀꯣ ꯐꯗꯤ ꯐꯕꯅꯦ꯫
ꯃꯅꯝꯗ
ꯍꯣꯛꯁꯥ ꯆꯥꯏꯗꯣ ꯍꯟꯗꯛ ꯁ꯭ꯋꯥꯏꯟ ꯐ꯭ꯂꯨ ꯂꯥꯛꯑꯦꯅ ꯁꯥꯥ ꯆꯥꯛꯅꯨ ꯍꯥꯏꯔꯒ ꯆꯥꯗ꯭ꯔꯒ ꯂꯩ ꯑꯁꯥꯝꯒꯤ ꯑꯁꯥꯝꯒꯤ ꯑꯣꯛꯁꯥꯗꯤ ꯍꯥꯎꯕꯅꯦ ꯃꯈꯣꯏ ꯃꯅꯤꯄꯨꯔ ꯑꯗꯨꯒꯤꯗꯤ
ꯀꯔꯝꯕ ꯑꯣꯛꯁꯥ ꯅ ꯍꯥꯎꯕ꯭ꯔꯥ ꯈꯪꯗꯦ꯫
ꯑꯁꯥꯝꯒꯤ ꯑꯣꯛꯁꯥꯅ ꯍꯥꯎꯕꯁꯦ ꯃꯔꯝ ꯑꯃ ꯂꯩꯌꯦꯕ ꯃꯣꯏꯗꯤ ꯑꯣꯛ ꯌꯣꯛꯄ ꯀꯥꯟꯗ ꯃꯣꯏꯗꯤ ꯑꯣꯄꯦꯟꯗ ꯊꯥꯗꯣꯛꯑꯦꯕ꯫
ꯎꯝ ꯍꯣꯏ ꯊꯥꯗꯣꯛꯄꯅꯦ ꯃꯣꯏ꯫ ꯖꯤꯔꯤꯒꯨꯝꯕ ꯁꯥꯏꯇꯗꯀꯣ ꯌꯥꯝ ꯊꯥꯗꯣꯛꯑꯒ ꯊꯝꯃ ꯂꯩꯃꯅꯤ ꯃꯣꯏ꯫
ꯑꯗꯨ ꯑꯗꯨꯒꯤꯅꯤꯗ ꯍꯥꯎꯕꯗꯣ ꯅꯠꯇ꯭ꯔꯗꯤ ꯕꯖꯥꯔꯒꯤꯗꯨꯗꯤ ꯀꯦꯞꯁꯨꯜ ꯃꯍꯥꯎ ꯌꯥꯝꯃꯦꯗꯅ ꯐꯦꯠꯁꯇꯣ꯫
ꯑꯧ ꯐꯦꯠꯁꯀꯨꯝꯕ ꯆꯥꯕ꯭ꯔꯣ ꯅꯪ?
ꯆꯥꯏ ꯑꯩꯗꯤ ꯑꯩꯗꯤ ꯆꯥꯛ ꯆꯥꯕ ꯂꯣꯏꯔ ꯐꯥꯎꯕ ꯐꯦꯠꯁꯇꯤ ꯑꯗꯨꯝ ꯆꯪꯒꯅꯤ꯫
ꯑꯁ!
ꯅꯪ ꯅꯪ ꯐꯦꯠꯁ ꯆꯥꯅꯤꯡꯗꯕꯩꯅꯤ꯫
ꯍꯣꯏ ꯅꯨꯄꯥ ꯍꯣꯏꯗꯤ ꯆꯥꯏ꯫ ꯑꯩꯒꯤ ꯋꯦꯠꯁꯦ ꯌꯥꯗ꯭ꯔꯦꯗ ꯍꯧꯖꯤꯛꯀꯥꯟꯗꯤ꯫ ꯌꯥꯝꯅ ꯅꯦꯝꯔꯒ ꯂꯩ꯫
ꯌꯥꯝ ꯀꯪꯕ꯭ꯔꯣ?
ꯌꯥꯝ ꯀꯪꯈ꯭ꯔꯦ ꯍꯣꯏ꯫
ꯀꯌꯥꯝ ꯅꯤꯐꯨ ꯃꯈꯥ ꯌꯧ
ꯅꯤꯐꯨ ꯃꯉꯥꯒ ꯅꯤꯐꯨꯒ ꯌꯥꯎꯗ꯭ꯔꯦꯗ꯫
ꯑꯁ! ꯑꯗꯨꯗꯤ ꯌꯥꯔꯔꯣꯏ꯫
ꯌꯥꯗ꯭ꯔꯦ ꯂꯩꯔꯤ ꯍꯣꯏ꯫
ꯎꯝ ꯅꯪ ꯚꯤꯇꯥꯃꯤꯟ ꯈꯔ ꯆꯥꯎ꯫
ꯍꯧꯖꯤꯛꯀꯥꯟ ꯚꯥꯏꯇꯃꯤꯟ ꯗꯤꯒꯤ ꯍꯤꯗꯥꯛ ꯆꯥꯔ ꯂꯩꯕ ꯗꯣꯛꯇꯔꯅ ꯚꯥꯏꯇꯃꯤꯟ ꯗꯤ ꯋꯥꯠꯂꯦ ꯍꯥꯏꯌꯦ ꯑꯩ꯫
ꯅꯪꯒꯤꯗꯨꯗꯤ ꯚꯤꯇꯥꯃꯤꯟ ꯗꯤ ꯈꯛꯇ ꯑꯣꯏꯔꯣꯏ꯫
ꯑꯈꯣꯏ ꯑꯩ ꯏꯗꯣ ꯕ꯭ꯂꯠ ꯇꯦꯁ ꯇꯧꯕ ꯇꯧꯈ꯭ꯔꯦ ꯑꯗꯨꯅ ꯚꯥꯏꯇꯃꯤꯟ ꯗꯤ ꯈꯛꯇꯅꯤ ꯋꯥꯠꯂꯒ ꯂꯩꯕ꯫
ꯑꯆꯥꯥ ꯑ ꯅꯪꯗꯤ ꯑꯗꯨꯗꯤ ꯑꯦꯄꯤꯇꯥꯏꯖꯔꯁꯨ ꯆꯥꯗ꯭ꯔꯗꯤ ꯌꯥꯔꯣꯏ ꯅꯪ ꯆꯥꯛ ꯐꯖꯅ ꯆꯥꯗꯕꯩ ꯑꯣꯏꯔꯝꯅꯤ ꯀꯥꯔꯠ ꯐꯠ ꯆꯥꯕ ꯇꯥꯕ ꯄ꯭ꯔꯣꯇꯤꯟꯒ ꯐꯥꯏꯕꯔ ꯐꯥꯏꯕꯔꯗꯤ ꯌꯥꯝ ꯆꯥꯗ꯭ꯔꯁꯨ ꯌꯥꯏ ꯅꯪ ꯋꯦꯠ ꯋꯦꯠ ꯀꯩꯅꯣ ꯇꯧꯔꯗꯤ ꯌꯥꯝꯗ꯭ꯔꯗꯤ
ꯈꯪꯗ꯭ꯔꯦꯗ ꯆꯥꯔꯁꯨ ꯊꯣꯛꯇꯕꯒꯤ ꯁꯦꯝꯅꯤꯡꯗ꯭ꯔꯦꯗ
ꯁꯦꯝꯕꯤꯑꯣꯔꯣ
ꯍꯥꯥ
ꯁꯦꯝꯕꯤꯑꯣꯔꯣ ꯍꯥ ꯍꯥ ꯍꯥ ꯍꯥ ꯍꯥ
ꯁꯦꯝꯕꯤꯑꯣ ꯅꯣꯏꯊꯣꯛꯅꯤꯉꯥꯏ ꯈꯔ
ꯁꯥ ꯍꯦ
ꯆꯥꯔꯁꯨ ꯊꯣꯛꯇꯕꯒꯤ ꯅꯍꯥꯟꯗꯣ ꯁꯦꯝꯗꯤ ꯁꯦꯝꯕꯅꯦ ꯀꯔꯤ ꯑꯌꯨꯛꯗ ꯀꯔꯤ ꯀꯔꯤꯔ ꯆꯥ ꯆꯥꯔꯒ
ꯊꯣꯛ ꯃꯥꯟꯗꯕꯒꯤ ꯇꯣꯛꯈ꯭ꯔꯦ ꯆꯥꯔꯥꯁꯨ ꯊꯣꯛꯇ ꯗꯣꯏ ꯃꯥꯟꯗ꯭ꯔꯦꯅ
ꯎꯝ ꯐꯦꯠꯁ ꯈꯛꯇ ꯅꯣꯏꯔꯁꯨ ꯐꯗꯕꯅꯦ ꯃꯁꯜ ꯒꯦꯟ ꯈꯔ ꯇꯧꯗ꯭ꯔꯗꯤ ꯍꯛꯆꯥꯡ ꯐꯗꯕ ꯍꯣꯏꯗꯣ
ꯑꯣ
ꯃꯤꯅꯗꯤ ꯀꯪꯉꯦꯅ ꯆꯤꯞ ꯌꯥꯝ ꯆꯥꯔꯒ ꯅꯣꯏꯈꯠꯄꯗꯣ ꯑꯗꯨꯝ ꯇꯦꯝꯄꯔꯔꯤꯅꯦꯕ
ꯎꯝ
ꯑꯥ ꯅꯪ ꯀꯔꯤ ꯍꯥꯏꯁꯤꯔꯥ ꯄ꯭ꯔꯣꯇꯤꯟ ꯈꯔ ꯆꯥꯔꯒ ꯑꯦꯛꯁꯔꯁꯥꯏꯁ ꯈꯔ ꯈꯔ ꯇꯧꯕ ꯑ ꯐꯗꯤ ꯐꯔꯛꯀꯅꯤꯗ ꯑꯗꯨ ꯅꯪ ꯅ ꯑꯦꯛꯁꯔꯁꯥꯏꯁ ꯇꯧꯕ ꯃꯇꯝꯁꯨ ꯂꯩꯔꯝꯃꯣꯏ
ꯍꯣꯏ ꯑꯁ ꯁꯥꯔꯒ ꯀꯅꯥꯅ ꯑꯦꯛꯁꯔꯁꯥꯏꯁꯀ ꯇꯥꯎꯕ ꯆꯠꯇꯦꯗ
ꯎꯝ ꯑꯩꯗꯤ ꯅꯪ ꯌꯦꯡꯉꯗꯤ ꯋꯦꯠꯇꯤ ꯗꯕꯜꯂꯣ ꯂꯩꯔꯦꯗ ꯎꯝ
ꯀꯌꯥ ꯂꯩꯕ꯭ꯔꯣ ꯐꯤꯐꯇꯤ ꯁꯤꯛꯁꯇꯤ
ꯁꯤꯛꯁꯇꯤ ꯑꯩꯠ ꯁꯤꯛꯁꯇꯤ ꯅꯥꯏꯟ ꯂꯩꯌꯦ ꯑꯩꯗꯤ
ꯌꯥꯝ ꯂꯣꯏꯔꯝꯅꯤꯀꯣ ꯑꯗꯨꯗꯤ ꯅꯪꯒꯤ ꯅꯪꯒꯤ ꯕꯣꯏꯁꯅꯗꯤ ꯌꯥꯝꯅ ꯁꯨꯃꯥꯏꯅ ꯇꯧꯅꯤꯡꯉꯥꯏ ꯃꯥꯅꯦ ꯅꯪꯒꯤ ꯚꯣꯏꯁꯇꯤ ꯌꯥꯝ ꯋꯥꯡꫪꯒꯀꯣ ꯈꯔ ꯀꯪꯅ ꯂ ꯂꯩꯅꯤꯡ ꯉꯥꯏ ꯃꯥꯂꯦ ꯑꯗꯨꯒ
ꯋꯦꯠꯇꯤ ꯌꯥꯝꯃꯤ
ꯑꯁꯥ ꯑꯩꯁꯦ ꯅꯣꯏꯈꯠꯈ꯭ꯔꯦ ꯂꯥꯁ ꯏꯌꯥꯔ ꯗꯦꯜꯂꯤ ꯀꯥꯕꯗꯒꯤ
ꯎꯝ ꯃꯤꯁꯤꯡꯁꯤ ꯗꯦꯂꯤ ꯂꯥꯛꯑꯗꯤ ꯇꯨꯝ ꯅꯣꯏꯈꯠꯂꯗꯤ ꯂꯩꯑꯦꯀꯣ
ꯈꯠ ꯈ꯭ꯔꯤꯕ
ꯅꯣꯏ ꯈꯠ ꯅꯣꯏ
ꯑꯥ ꯎꯝ ꯈꯔꯗꯤ ꯇꯧꯋꯤ ꯍꯣꯏ ꯑꯩ ꯊꯕꯛ ꯇꯧꯗꯕ ꯆꯦꯟꯕ ꯈꯣꯠꯄ ꯁꯥꯟꯅꯗꯕ ꯑꯗꯨꯒꯤꯅꯤꯗ
ꯑꯧ ꯑꯩꯒꯤ ꯏꯌꯥꯝꯕ ꯑꯩꯒꯤ ꯀꯥꯖꯤꯟ ꯈꯣꯏꯁꯨ ꯁꯨꯃꯥꯏꯅ ꯇꯧꯔꯒ ꯅꯩꯕꯅꯤ ꯅꯣꯏꯕ ꯂꯩꯑꯦ ꯃꯤ ꯑꯃꯗꯤ ꯀꯪꯔꯒ ꯂꯥꯛꯑꯦ ꯑꯗꯨꯝ ꯆꯥꯔꯁꯨ ꯃꯥꯁꯨ ꯆꯦꯛꯑꯞ ꯇꯧꯕ ꯆꯠꯂꯦ ꯍꯥꯏꯌꯦ ꯀꯪꯃꯟꯕꯒꯤ ꯑꯗꯨ ꯗꯣꯛꯇꯔꯅ ꯅꯣꯏ ꯊꯣꯛꯑꯔꯣꯏꯅ ꯍꯥꯏꯌꯦ ꯍꯥꯏꯌꯦ ꯃꯥꯗꯤ ꯀꯔꯤ ꯀꯔꯤꯁꯨ ꯆꯥꯔꯁꯨ
ꯑꯩꯈꯣꯏꯗꯤ ꯍꯧꯖꯤꯛꯇꯤ ꯈꯔ ꯈꯔ ꯆꯥꯔꯁꯨꯀꯣ ꯍꯞꯇꯥ ꯑꯃ ꯀ ꯊꯥ ꯑꯃ ꯑꯃ ꯑꯩ ꯀꯦꯂꯣꯔꯤ ꯗꯤ ꯐꯤꯖ ꯇꯧ ꯇꯧꯏꯦ ꯍꯥꯏꯁꯦꯕ
ꯑꯧ
ꯋꯥꯟ ꯋꯤꯛꯁꯦ ꯈꯔ ꯆꯥꯅꯤꯡꯅꯤ ꯆꯥꯈ꯭ꯔꯕ ꯋꯦꯠꯇꯤ ꯑꯗꯨꯝ ꯅꯣꯔꯃꯦꯜ ꯂꯥꯛꯈ꯭ꯔꯅꯤ ꯅꯣꯔꯃꯦꯜ ꯍꯥꯏꯕꯗꯤ ꯉꯁꯥꯏ ꯋꯦꯠ ꯌꯥꯝꯕꯗꯣ ꯒꯦꯟ ꯐꯖꯅ ꯇꯧꯋꯤ ꯃꯈꯣꯏꯗꯤ
ꯍꯣꯏ ꯅꯣꯏꯅꯤꯡ ꯃꯈꯣꯏꯗꯤ ꯑꯗꯨꯝ ꯐꯖꯅ ꯋꯠ ꯦꯟ ꯇꯧ ꯑ ꯀꯈꯤ ꯇ ꯆꯥꯔꯦꯁꯨꯨ ꯀꯧ
ꯑꯣ
ꯑꯩꯒꯤ ꯏꯃꯥꯟꯅꯕꯤꯈꯣꯏꯁꯨ ꯁꯨꯃꯥꯏꯅ ꯇꯧꯋꯦ ꯑꯩꯈꯣꯏꯅ ꯆꯥꯛ ꯌꯥꯝ ꯆꯥꯔꯁꯨ ꯊꯣꯛꯇꯕ ꯃꯣꯏꯗꯤ ꯈꯤꯇꯪ ꯆꯥꯔꯦꯗꯤ ꯑꯩꯈꯣꯏꯗꯒꯤ ꯈꯤꯇꯪ ꯈꯔ ꯌꯥꯝꯅ ꯆꯥꯔꯗꯤ ꯑꯗꯨꯝ ꯅꯣꯏꯊꯣꯛꯑꯦꯕ ꯃꯣꯏꯗꯤ ꯑꯣꯏꯅ ꯊꯣꯛꯄ ꯉꯝꯗ꯭ꯔꯦꯅ
ꯐꯤꯒꯔ ꯄꯥꯝꯃꯗꯤ ꯈꯪꯗ꯭ꯔꯦ ꯑꯗꯨꯕꯨ ꯅꯨꯄꯥ ꯅꯨꯄꯤꯅ ꯅꯨꯄꯤ ꯃꯁꯦꯟ ꯐꯤꯒꯔ ꯌꯦꯡꯅꯕ ꯋꯥꯅꯤ ꯅꯨꯄꯥꯁꯤꯡꯗꯤ ꯐꯤꯒꯔ ꯌꯥꯝ ꯌꯦꯡꯗꯦꯗ ꯍꯣꯏ ꯌꯦꯡꯕꯨꯗꯤ ꯌꯦꯡꯉꯦꯗ ꯑꯣꯏꯔꯁꯨ ꯈꯔ ꯈꯔ ꯀꯔꯤꯕ ꯌꯥꯝ ꯀꯪꯗ꯭ꯔꯒ ꯈꯔ ꯅꯣꯏꯇꯛ ꯇꯧꯕꯗꯨꯅ ꯃꯤꯌꯥꯝꯅ ꯄꯥꯝꯕꯅꯦ ꯅꯪꯁꯨ ꯈꯔ ꯅꯣꯏꯈꯠꯂꯨꯍꯦ
ꯅꯣꯏꯈꯠ ꯅꯣꯏꯈꯠꯇꯕꯒꯤ ꯅꯣꯏꯈꯠꯅꯤꯉꯥꯏ ꯇꯧꯔꯁꯨ ꯊꯣꯛꯇꯕꯅꯦ ꯑꯗꯨꯝ ꯇꯣꯛꯈ꯭ꯔꯦꯗ
ꯑꯗꯨꯗꯤ ꯋꯦꯠꯁꯦ ꯑꯟꯗ꯭ꯔ ꯋꯦꯠ ꯑꯣꯏꯔꯁꯨ ꯅꯦꯛꯁ ꯇꯥꯏꯝ ꯕꯦꯔꯥ ꯂꯩꯕꯅꯤꯅꯦ ꯍꯧꯖꯤꯛ ꯑꯉꯥꯡꯒꯤꯗꯣ
ꯑꯩꯉꯣꯟꯗꯁꯨ ꯗꯣꯛꯇꯔꯅ ꯍꯦꯛ ꯆꯪꯕ ꯃꯇꯝꯗ ꯋꯦꯠꯁꯨ ꯎꯝ ꯋꯦꯠ ꯃꯦꯆꯤꯟꯗ ꯋꯦꯠ ꯑꯣꯟꯅꯤꯡꯉꯥꯏ ꯍꯥꯏꯗꯦꯕ ꯅꯪ ꯋꯦꯠ ꯂꯣ꯭ꯁꯅ ꯑꯗꯨꯝ ꯗꯥꯏꯔꯦꯛ ꯏꯔꯒ ꯂꯩꯅꯤ ꯋꯦꯠꯁꯨ ꯑꯣꯟꯗꯦ ꯑꯩꯒꯤ ꯁꯛꯌꯦꯡꯉꯦ ꯑꯗꯨꯒ ꯅꯪꯒꯤ ꯌꯨꯝꯁꯨ ꯁꯨꯃꯥꯏꯅ ꯀꯪꯕ꯭ꯔꯥ ꯍꯥꯏ ꯑꯗꯨꯅ ꯍꯣꯏ ꯃꯤ ꯂꯣꯏꯅꯃꯛ ꯀꯩꯒꯤ ꯌꯨꯝ ꯁꯨꯃꯥꯏꯅ ꯀꯪꯔꯒ ꯂꯩ ꯍꯥꯏꯕꯒꯤ ꯃꯣꯏꯁꯨ ꯑꯗꯨꯒꯤ ꯕ꯭ꯂꯠ ꯇꯦꯁ ꯇꯧꯑꯣꯅ ꯍꯥꯏꯌꯦ ꯀꯔꯤ ꯇꯧꯕꯒꯤꯔꯅ ꯇꯧꯔꯁꯨ ꯊꯣꯛ ꯇꯝꯅꯤꯅ ꯀꯣ
ꯑꯥ ꯅꯣꯏ ꯅꯨꯄꯥ ꯀꯌꯥ ꯂꯩꯕ꯭ꯔꯣ ꯁꯤꯕ꯭ꯂꯤꯡꯁ ꯅꯣꯏ
ꯑꯩꯈꯣꯏ ꯏꯆꯦ ꯑꯃꯅꯦ ꯑꯩꯅꯦ ꯏꯅꯥꯎꯅꯨꯄꯥ ꯑꯃ
ꯅꯅꯥꯎ ꯅꯨꯄꯥꯁꯨ ꯀꯪꯕ꯭ꯔꯣ
ꯍꯣꯏ ꯑꯩ ꯑꯩꯉꯣꯟꯗꯒꯤꯗꯤ ꯅꯣꯏꯕ ꯃꯜꯂꯤ ꯏꯆꯦꯅ ꯐꯣꯔꯇꯤ ꯐꯣꯔ ꯋꯦꯠ ꯍꯥꯏꯕ꯭ꯔꯥ ꯏꯆꯦꯗꯤ
ꯍꯥꯏꯇꯤ ꯅꯪꯅ ꯋꯥꯡꯕ꯭ꯔꯣ ꯃꯥꯅ ꯋꯥꯡꯕ꯭ꯔꯣ
ꯏꯆꯦꯅ ꯋꯥꯡꯉꯤ ꯏꯆꯦꯅ ꯐꯥꯏꯚ ꯇꯨ ꯃꯥꯟ
ꯑ꯭ꯁ ꯐꯣꯔꯇꯤ ꯐꯣ꯭ꯔ